ꯑꯣ
ꯇꯥꯕ꯭ꯔꯣ
ꯇꯌꯦ
ꯇꯥꯔꯨꯅꯣ ꯍꯥꯏꯕ꯭ꯔꯣ
ꯇꯥꯏ ꯍꯥꯏꯔꯒ
ꯅꯪ ꯂꯥꯛꯇꯦꯅ
ꯅꯠꯇꯦ ꯑꯩꯈꯣꯏ ꯑꯩꯈꯣꯏ ꯔꯨꯝꯗ ꯂꯥꯛꯑꯣꯅ
ꯏꯁ ꯀꯥꯏꯗ ꯆꯠꯅꯤꯡꯉꯥꯏ
ꯈꯪꯗꯦ
ꯊꯥꯏꯂꯦꯛꯅ ꯆꯦꯡꯅ ꯂꯥꯛꯑꯣ ꯍꯥꯏꯌꯦ
ꯍꯦꯁ ꯆꯠꯀꯅꯨ ꯆꯠꯀꯅꯨ
ꯆꯦꯡ ꯉꯛꯄꯑꯣꯠ ꯇꯦꯛꯁ ꯊꯥꯔꯛꯑꯦ ꯍꯧꯖꯤꯛ
ꯕꯥꯏꯔꯁꯅꯦꯀꯣ ꯑꯗꯣ ꯕ ꯩꯔꯁ ꯑꯦ
ꯃꯥꯅ ꯊꯥꯔꯛꯞꯅꯦ ꯑꯩꯅ ꯊꯥꯕ ꯅꯠꯇꯦꯀꯣ ꯅꯣꯏꯗ ꯑꯗꯨꯝ ꯍꯥꯏꯏꯕꯅꯦ ꯑꯩꯗꯤ
ꯆꯠꯀꯅꯨꯗ
ꯋꯥꯛꯀꯤꯡ ꯃꯔꯛ ꯃꯔꯛꯇ ꯑꯗꯨꯝ ꯆꯠꯄ ꯃꯥꯜꯂꯦ ꯃꯥꯗꯣ ꯑꯗꯨꯒꯤ ꯇꯦꯛꯁ ꯇꯧꯔꯛꯄ ꯃꯥꯜꯂꯦ ꯑꯩꯉꯣꯟꯗ ꯏꯊꯤꯗ ꯂꯩꯕꯒꯤ
ꯅꯠꯇꯦ ꯑꯩꯅ ꯎꯅꯤꯡꯕꯗꯤ ꯀꯔꯤꯒꯤ ꯍꯧꯖꯤꯛꯀꯥꯟ ꯃꯥꯅ ꯇꯦꯛꯁ ꯊꯔꯛꯄꯅꯣ ꯍꯥꯏꯕꯅꯤꯗ
ꯑꯃꯨꯛ ꯄꯥꯝꯕꯒꯤ ꯑꯣꯏꯔꯝꯅꯤꯗ ꯑꯣꯏꯔꯝꯕ꯭ꯔꯥ ꯖꯥꯠꯂꯣꯀꯣ
ꯑꯗꯨꯨꯅꯦ
ꯃꯔꯛ ꯃꯅꯥꯛꯇꯗꯤ ꯅꯤꯡꯁꯤ ꯁꯤꯡꯕ ꯃꯥꯜꯂꯦ ꯃꯥꯗꯣ ꯃꯥꯔꯛ ꯃꯥꯔꯛꯃ ꯇꯦꯛꯁ ꯊꯥ ꯔꯛꯑꯝꯅꯦ ꯑꯩꯉꯣꯟꯗ
ꯑ ꯍꯣꯏ
ꯑꯣꯐꯤꯁꯔ ꯇꯨꯝꯕ ꯑꯣꯟꯈ꯭ꯔꯗꯤ ꯑꯃꯨꯛ ꯆꯠꯀꯅꯤ ꯑꯩꯗꯤ
ꯑꯗꯨꯅꯦ ꯑꯩꯅ ꯍꯩꯅ ꯍꯩꯅꯗꯦ ꯍꯥꯏꯁꯦ ꯁꯦ ꯅꯨꯄꯥ ꯑꯗꯨꯒ ꯒꯨꯝꯕꯗꯨꯨꯅꯦ
ꯎꯝ ꯅꯍꯥꯟ ꯃꯥ ꯁꯤꯂꯣꯡ ꯂꯥꯏꯕ ꯀꯥꯟꯗꯁꯨ ꯃꯔꯛ ꯃꯔꯛꯇ ꯃꯕꯨꯡꯒꯤ ꯃꯅꯥꯛꯇ ꯃꯥ ꯂꯥꯛꯑꯦꯕ
ꯑꯝ
ꯂꯥꯏꯕ ꯃꯇꯝꯗꯁꯨ ꯃꯔꯛ ꯃꯔꯛꯇꯗꯤ ꯑꯗꯨꯝ ꯀ ꯇꯑꯣ ꯅꯠꯇꯦ ꯇꯦꯛꯁ ꯇꯧꯔꯛꯄꯅꯦ ꯁꯤꯂꯣꯡꯗ ꯂꯥꯏꯕ ꯃꯇꯝꯗꯁꯨ ꯃꯥꯔꯛ ꯃꯥꯔꯛꯇꯗꯤ ꯑꯗꯨꯝ ꯀꯣꯛꯇ ꯑꯣ ꯅꯠꯇꯦ ꯇꯦꯛꯁ ꯇꯧꯔꯛꯄꯅꯦ ꯁꯤꯂꯣꯡꯗ ꯂꯩꯕ ꯃꯇꯝꯗꯁꯨ ꯑꯗꯨꯒ ꯎꯝ ꯏꯝꯐꯥꯜꯗ ꯏꯝꯐꯥꯜꯗꯒꯨꯝꯕ ꯂꯥꯛꯑꯗꯤ ꯌꯨꯝꯗ ꯂꯩꯕ꯭ꯔꯣ ꯁꯤꯗ ꯂꯩꯕ꯭ꯔꯣꯅ ꯑꯗꯨꯝ ꯃꯔꯥꯛ ꯃꯔꯥꯛꯛꯇ ꯑꯗꯨꯝ ꯇꯦꯛꯁ ꯇꯧꯔꯛꯄꯅꯦ ꯉꯁꯤꯗꯨ ꯁꯤꯁꯨ ꯑꯃꯨꯛ ꯇꯧꯔꯛꯑꯦ
ꯇꯧꯔꯛꯄꯗꯣ ꯃꯥ ꯗꯣ ꯐꯖꯅ ꯔꯤꯖꯟ ꯗꯥꯏꯔꯦꯛꯇ ꯄꯤꯗꯦꯕ
ꯑꯥ
ꯅꯪꯉꯣꯟꯗꯁꯨ ꯀꯣꯟꯐ꯭ꯌꯨꯁ ꯆꯠꯍꯜꯂꯦ ꯀꯣ
ꯀꯣꯟꯐꯤꯌꯁꯇꯤ ꯆꯠꯇꯦꯗ ꯑꯩꯒꯤꯗꯤ ꯃꯤ ꯑꯃ ꯂꯩꯗꯤ ꯂꯩꯈ꯭ꯔꯦꯅ
ꯑꯗꯨꯅꯦ ꯅꯪꯁꯨ ꯂꯣꯌꯔ ꯑꯣꯏꯅ ꯂꯩꯔꯣ
ꯎꯝ
ꯅꯣꯡꯃꯥ ꯎꯕ ꯆꯠꯀꯦꯁꯦ ꯍꯡꯕꯦ ꯅꯍꯥꯟꯅ ꯍꯥꯏꯕꯅꯦ꯫
ꯎ ꯆꯠꯀꯅꯨ꯫ ꯌꯥꯝ ꯆꯠꯅꯤꯡꯕ꯭ꯔꯥ ꯅꯪ꯫ ꯅꯪꯁꯨ ꯃꯤꯁ ꯇꯧꯕ꯭ꯔꯥ꯫
ꯀꯂꯥꯞꯗ ꯅꯣꯏꯅ ꯁꯤ ꯌꯥꯝ ꯅꯪꯗꯣ ꯍꯥꯏꯗꯣꯛꯔꯗꯤ ꯂꯣꯏꯔꯦꯀꯣ ꯑꯩ꯫
ꯍꯥꯏꯗꯣꯛꯑꯣ ꯍꯥꯏꯗ ꯀꯔꯤ ꯀꯔꯤ ꯀꯔꯤꯒꯤ ꯍꯥꯏꯗꯣꯛ ꯛꯅꯤꯡꯉꯥꯏ ꯂꯩꯕ꯭ꯔꯥ꯫
ꯌꯥꯝ ꯅꯥꯡꯁꯨ ꯈꯥꯡꯗꯤ ꯈꯥꯡꯕꯅꯦꯗ ꯃꯥꯒꯤ ꯅꯃꯥ ꯂꯥꯛꯑꯦ ꯍꯥꯏꯕꯗꯨꯗꯤ꯫ ꯑꯩ ꯃꯉꫭꯟꯗ ꯏꯅꯦ ꯂꯝꯕꯥꯒ ꯌꯦꯦꯅ ꯑꯁ ꯐꯥꯒꯤ ꯇꯧꯕꯅꯦꯗ ꯏꯕꯦꯝꯃ꯫
ꯆꯠꯂꯗꯤꯀꯣ ꯐꯨꯗꯥꯏꯀꯅꯤ
ꯎꯝ ꯑꯁ ꯍꯣꯏ ꯄꯣꯠꯁꯦꯡꯉꯥ ꯅꯨꯛꯀꯤ ꯅꯨꯄꯤꯗꯣ ꯒꯦꯝ ꯚꯤꯂꯦꯖꯇ ꯂꯩꯌꯦꯕ꯫
ꯎꯝ
ꯌꯨꯝꯗ ꯃꯦꯡꯒꯣ ꯌꯥꯝ ꯄꯥꯜꯂꯦ ꯍꯥꯏꯌꯦ ꯑꯗꯣ ꯎꯝ ꯃꯣꯔꯅꯤꯡ ꯃꯣꯔꯅꯤꯡꯒꯨꯝꯕꯗꯗꯤ ꯇꯥꯕꯗꯣ ꯕꯦꯁꯤꯜ ꯋꯥ ꯃꯥꯒꯨꯝꯕ ꯑꯗꯨꯝ ꯈꯨꯜꯂꯒ ꯂꯥꯏꯑꯌꯦ ꯍꯥꯏꯌꯦ꯫ ꯑꯗꯣ ꯉꯁꯤꯁꯨ ꯃꯣꯏꯗꯣ ꯆꯥꯗꯕꯅꯤꯅ ꯃꯤꯗ ꯃꯤꯉꯣꯟꯗ ꯕꯛꯀꯦꯠ ꯑꯃ ꯄꯤꯊꯣꯛꯈ꯭ꯔꯦ ꯍꯥꯏꯌꯦꯦ ꯄꯥꯝꯃꯨꯕꯅ ꯆꯠꯅꯤꯡꯑꯦ꯫ ꯑꯗꯨ ꯑꯣꯏꯔꯁꯨ ꯘꯔꯤ ꯂꯩꯇꯕ ꯑꯗꯣ ꯍꯣꯏ ꯂꯥꯏꯟꯗ ꯆꯠꯇꯗꯤ ꯑꯗꯨꯝ ꯍꯟꯗ꯭ꯔꯦꯠ ꯄꯤꯁꯀꯨꯝꯕꯗꯤ ꯄꯤꯈ꯭ꯔꯅꯤ ꯑꯗꯨꯒꯤ ꯃꯤ ꯑꯃꯥꯗ ꯄꯥꯝꯃꯨꯑꯦꯕ꯫ ꯃꯗꯤ
ꯅꯠꯇꯦ ꯑꯩꯈꯣꯏ ꯑꯥ
ꯑꯣꯛꯇꯣ ꯑꯅꯤ ꯂꯥꯎꯅꯤ ꯑꯩꯈꯣꯏ꯫
ꯍꫭ ꯍꯣ ꯍꫭ ꯍꯣꯏ꯫
ꯕꯖꯥꯔ ꯕꯖꯥꯔꯗꯒꯤ ꯒꯦꯝ ꯚꯤꯂꯦꯖ ꯆꯠ ꯑꯗꯨꯗꯣ ꯊꯥꯔꯇꯤꯒꯤꯅꯦꯕ꯫
ꯑꯣ ꯑꯗꯣ ꯑ ꯖꯦꯅꯤꯝꯁ ꯔꯣꯝꯗꯒꯤ ꯎꯝ ꯈꫭꯡꯅ ꯆꯠꯄ ꯌꯥ ꯇꯕ꯭ꯔꯥ
ꯑ ꯈꯣꯡꯅ ꯆꯠꯄꯗꯣ ꯌꯥꯝ ꯂꯥꯞꯄꯅꯦ꯫
ꯒꯦꯡ ꯐꯥꯔꯗꯤ ꯅꯨꯡꯉꯥꯏꯒꯅꯤꯅ꯫
ꯑꯩꯉꯣꯟꯗ ꯇꯦꯛꯇꯨ ꯇꯧꯅꯤꯡꯕ ꯃꯥꯂ ꯃꯥ
ꯍꯧꯖꯤꯛꯁꯨ ꯊꯥꯔꯛꯄ꯭ꯔꯥ
ꯎꯝ ꯎꯝ ꯎꯝ ꯋꯥꯛꯀꯤꯡꯁꯨ ꯆꯠꯇꯕꯏ ꯀꯨꯏꯈ꯭ꯔꯦꯗꯥ ꯑꯩꯈꯣꯏꯗꯤ ꯆꯦꯟꯕꯁꯨ ꯉꯝꯗ꯭ꯔꯦ ꯍꯧꯖꯤꯛꯇꯤ ꯆꯠꯂꯣꯏ
ꯑꯩꯗꯤ ꯑꯗꯨꯝ ꯆꯠꯅꯤꯡꯕꯅꯦ ꯑꯩꯗꯣ ꯏꯊꯥꯟꯗꯗꯤ ꯇꯥꯟꯕ ꯆꯠꯅꯤꯡꯕꯗꯤ ꯆꯠꯅꯤꯡꯕ
ꯑꯩꯁꯨ ꯍꯥꯏꯝꯅꯦ ꯅꯍꯥꯟꯗ ꯕꯣꯟ ꯈꯣꯏꯗꯤ ꯋꯥꯋꯥꯛꯀꯤꯡ ꯑꯗꯨꯝ ꯆꯠꯂꯦꯕ ꯑꯗꯨꯒꯤ ꯕꯣꯟꯗ ꯇꯤꯅꯦꯀꯥꯂꯣꯡꯗ ꯅꯪꯁꯨ ꯂꯥꯛꯈ꯭ꯔꯣ ꯑꯩꯈꯣꯏ ꯑꯩꯁꯨ ꯋꯥꯛꯀꯤꯡꯗꯤ ꯆꯠꯅꯤꯡꯉꯦ ꯅꯪ ꯂ ꯃꯤ ꯅꯪ ꯆꯠꯂꯗꯤ ꯑꯩꯁꯨ ꯅ ꯅꯪꯒ ꯆꯠꯃꯤꯟꯅꯕ ꯌꯥꯏ꯫ ꯍꯥꯏꯕꯅꯦ ꯑꯗꯨꯣ ꯕꯣꯟ ꯑꯁꯤꯗꯗꯤ ꯂꯩꯅꯤꯡꯗꯕ
ꯀꯒ
ꯑꯁꯤ ꯂꯩꯀꯥꯏꯗꯗꯤ ꯂꯥꯏꯅꯤꯡꯗ ꯍꯌꯦ ꯈꯪꯅꯕ ꯃꯤ ꯌꯥꯝ ꯂꯥꯏꯔꯨꯌꯦ ꯂꯥꯏꯔꯤꯛ ꯄꯥꯕꯗ ꯅꯨꯡꯉꯥꯏꯔꯣꯏ ꯍꯌꯦ
ꯑꯁ ꯃꯥꯁꯦ ꯑꯩꯈꯣꯏ ꯃꯥꯁꯦ ꯑꯩꯈꯣꯏꯕꯨ ꯏꯟꯗꯥꯔꯦꯛ ꯍꯥꯏꯕꯅꯦ ꯑꯁꯤꯗꯤ
ꯎꯝ ꯑꯗꯨ ꯑꯗꯨꯅꯦ
ꯑꯩ ꯑꯩꯁꯨ ꯋꯥꯋꯀꯦꯡꯗꯤ ꯑꯗꯨꯝ ꯆꯠꯅꯤꯡꯉꯦ ꯍꯥꯏꯗꯤ ꯎꯇꯤꯒꯤ ꯌꯨꯝ ꯀꯥꯗ ꯂꯩꯕꯒꯤ ꯏꯁꯥꯁꯦ
ꯐꯥꯗꯤ ꯐꯥꯕꯅꯦ ꯑꯗꯨ ꯑꯣꯏꯔꯁꯨ ꯆꯩꯔꯥꯎ ꯆꯦꯡꯗꯤ ꯋꯥꯑꯦ ꯑꯩꯒꯤꯗꯤ꯫ ꯒ꯭ꯔꯥꯎꯟ ꯑꯃꯒꯨꯝꯕꯅ ꯑꯗꯨꯝ ꯆꯦꯟꯕ ꯖꯥꯠꯇꯣ ꯑꯗꯨꯒꯤꯗꯤ ꯇꯧꯅꯤꯡꯉꯦ
ꯎꯝ
ꯂꯨꯅ ꯑꯩ ꯋꯥꯛꯀꯤꯡ ꯆꯠꯅꯤꯡꯉꯦ ꯍꯥꯏꯕꯒꯤ ꯑꯦ ꯆꯠꯅꯤꯡꯦ ꯈꯔ ꯆꯠꯅꯤꯡ ꯃ ꯃꯥꯂꯦ ꯍꯥꯏꯌꯦ ꯊꯦꯂꯒꯂꯨ ꯑꯦ ꯇꯅꯤ ꯃꯣꯏ ꯍꯥꯏ ꯇ ꯆꯣ ꯍꯥꯏꯦ
ꯅꫭ ꯃꯥꯗꯤ ꯀꯔꯤ ꯍꯥꯏꯌꯦ꯫
ꯑꯥ
ꯃꯥꯗꯤ ꯀꯔꯤ ꯍꯥꯏꯕ꯭ꯔꯥ ꯑꯗꯣ
ꯃꯉꯣꯟꯗꯗꯤ ꯍꯥꯏꯗꯦ ꯅꯪ ꯋꯥꯛꯀꯤꯡ ꯆꯠꯁꯦ ꯍꯥꯏꯕꯗꯣ ꯑꯩꯅꯦ ꯀꯜꯂꯨꯒ ꯅꯣꯏ ꯑꯅꯤ ꯍꯥꯏꯕ꯭ꯔꯥꯅ ꯈꯟꯕꯅꯦ ꯒꯥꯔꯤ ꯆꯥꯎꯕ ꯂꯩꯥꯏꯔꯗꯤ ꯑꯁ ꯒꯦꯝꯚꯕꯤꯂꯦꯖꯇ ꯃꯦꯡꯒꯣꯜ ꯂꯥꯎꯕ ꯆꯠꯄ ꯌꯥꯝꯅꯤ ꯎꯝ
ꯅꯪ ꯎ ꯎ ꯅꯃꯥꯟꯅꯕꯤ ꯑꯃ ꯒꯥꯔꯤ ꯄꯥꯏꯕ ꯂꯩꯇꯕ꯭ꯔꯥ
ꯑꯃ ꯂꯥꯛꯌꯦꯦ ꯑꯗꯣ ꯃꯥꯗꯣ ꯄꯦꯔꯦꯠ ꯆꯠꯄꯒꯤ ꯈꯔ ꯒꯥꯔꯤ ꯊꯧꯕꯗꯨꯣ ꯅꯨꯡꯉꯥꯏꯇꯦ ꯍꯥꯏꯕ ꯑꯗꯨꯒꯤ
ꯅꯪ ꯊꯥꯋꯥꯅꯦ ꯑꯗꯨꯗꯤꯦ
ꯆꯥꯛ ꯑꯃꯗꯤ ꯑꯁꯤꯗ ꯂꯩꯌꯦ ꯑꯗꯣ ꯘꯔꯤꯒꯤ ꯊꯥꯎꯗꯣ ꯍꯥꯞꯄꯤꯌꯣ ꯑꯗꯨ ꯑꯣꯏꯔꯗꯤ ꯆꯠꯄ ꯌꯥꯏ ꯍꯥꯏꯌꯦ ꯑꯗꯣ ꯅꯨꯄꯥꯁꯨ ꯂꯥꯏꯔꯨꯕꯗꯣ ꯑꯩꯈꯣꯏꯒꯤ ꯖꯥꯠꯦ ꯄꯩꯁꯥ ꯗꯝꯅꯦꯗꯨꯒꯤ ꯒꯥꯔꯤ ꯊꯥꯎ ꯍꯥꯞꯄꯤꯔꯗꯤ ꯆꯠꯄ ꯌꯥꯔꯦ ꯍꯥꯏꯌꯦꯦ ꯑꯗꯨ ꯑꯣꯏꯔꯁꯨ ꯒꯥꯔꯤ ꯆꯥꯡ ꯃꯥꯏꯅ ꯃꯤ ꯑꯍꯨꯝ ꯃꯔꯤ ꯑꯞꯗꯥꯎꯟ ꯑꯞꯗꯥꯎꯟ ꯆꯠꯂꯣ ꯍꯥꯏꯁ ꯈꯪꯗꯦ
ꯦ ꯍꯥꯏꯌꯦꯕꯂ
ꯑꯩꯈꯣꯏꯒꯤ ꯆꯞ ꯃꯥꯟꯅꯍꯦ ꯄꯩꯁꯥ ꯄꯥꯏꯗꯕꯅꯦ ꯃꯥꯁꯨ
ꯍꯣꯏꯣꯏ ꯑꯗꯣ ꯀꯃꯥꯏꯅ ꯇꯧꯁꯤꯔꯥ ꯍꯥꯏꯕꯅꯣ ꯆꯠꯁꯤꯔꯥ ꯆꯠꯂꯣꯏꯁꯤꯔꯥ
ꯐꯪꯗꯦꯗ ꯑꯩꯈꯣꯏꯗꯤ ꯑꯩꯈꯣꯏꯔꯣꯝꯅ ꯀꯣꯏꯕ ꯂꯥꯛꯑꯣ ꯅꯍꯥꯟꯟꯁꯥꯡ ꯅꯥꯄꯤꯒꯨꯝꯕ ꯂ ꯂꯧꯔꯒ ꯑꯃꯨꯛ ꯍꯟꯈ꯭ꯔꯣ ꯈꯔ ꯊꯤꯟꯕꯤꯒꯦ
ꯏꯟꯁꯥꯡꯁꯨ ꯆꯥꯅꯤꯡꯕ ꯂꯩꯇꯦꯗ
ꯍꯥꯏꯗꯤ ꯑꯥꯔꯂꯤ ꯃꯣꯔꯅꯤꯡ ꯆꯤꯡ ꯀꯥꯕꯗ ꯑꯗꯣ ꯅꯣꯡꯃ ꯑꯃꯨꯛ ꯆꯠꯁꯦ ꯁꯟꯔꯥꯏꯖ ꯌꯦꯡꯕ ꯆꯠꯁꯦ
ꯑꯁ ꯑꯩꯗꯤ ꯁꯟ ꯁꯦꯠ ꯑꯣꯏꯅ ꯄꯥꯝꯃꯤ ꯃꯣꯔꯅꯤꯡꯗꯗꯤ ꯍꯣ
ꯁꯟ ꯁꯦꯠ ꯊꯣꯛꯑꯣꯏꯕꯁꯤ ꯈꯔꯝꯕꯃꯦ ꯑꯗꯨꯌꯦ
ꯁꯟ ꯔꯥꯏꯁꯁꯤꯀꯣ ꯐꯖꯕꯗꯤ ꯐꯖꯩꯌꯦ ꯆꯥꯛꯍꯥꯎꯒꯠꯄꯗꯣ ꯉꯝꯗꯕ
ꯑꯗꯨ ꯍꯧꯒꯠꯄꯗꯤ ꯉꯝꯃꯦꯀꯣ ꯍꯟꯗꯛꯁꯦ ꯕꯣꯜ ꯌꯦꯡꯕꯅꯤ ꯅꯈꯣꯏꯁꯨ ꯊꯦꯟ ꯊꯥꯏꯅ ꯍꯧꯒꯠꯄꯅꯦ ꯉꯁꯤꯗꯤ ꯌꯦꯡꯂꯡꯣꯏ
ꯁꯤ ꯀꯅꯥ ꯀꯅꯥ ꯂꯩ
ꯑꯁ ꯀꯥꯎꯈ꯭ꯔꯦ ꯑꯩꯁꯨ ꯑꯁ ꯍꯌꯦꯡ ꯉꯁꯤꯒꯤ ꯌꯦꯡ ꯂꯣꯏꯗ ꯍꯌꯦꯡꯒꯤ ꯑꯃꯨꯛ ꯌꯦꯡꯒꯅꯤ
ꯁꯇꯔꯗꯦꯗꯗꯤ ꯑꯁ ꯅꯨꯡꯉꯥꯏꯒꯅꯤ
ꯑꯣ ꯐ꯭ꯔꯥꯟꯁ
ꯀꯅꯥ ꯅꯣꯗꯋꯦ ꯀꯅꯥꯕꯨ ꯁꯞꯄꯣꯔꯠ ꯇꯧꯒꯅꯤꯌꯦ
ꯑꯩ ꯐ꯭ꯔꯥꯟꯁ ꯇꯥꯎꯅꯤ ꯅꯍꯥꯟꯗꯤ ꯐ꯭ꯔꯥꯟꯁꯇ ꯃꯔꯛ ꯃꯔꯛ ꯑꯗꯨꯝ ꯇꯧꯋꯦ ꯑꯗꯨ ꯑꯣꯏꯔꯁꯨ ꯃꯦꯁꯤ ꯃꯦꯁꯤ ꯁꯥꯟꯅꯕ ꯐꯥꯎꯗꯤ ꯑꯥꯔꯖꯦꯟꯇꯤꯅꯥ ꯑꯗꯨꯝ ꯁꯞꯄꯣꯔꯠ ꯇꯧꯔꯅꯤ ꯍꯥꯏꯗꯤ ꯃꯦꯁꯤ ꯣꯂꯥꯏꯗꯤ ꯑꯔꯖꯦꯟꯇꯤꯅꯥ ꯐꯥꯁ
ꯑꯗꯣ ꯑꯩꯗꯤ ꯅꯣꯔꯠ ꯋꯦ ꯑꯣꯏꯅ ꯆꯠꯄ
ꯅꯕꯔ ꯃꯣꯏ ꯑꯅꯤꯗꫭ ꯃꯥꯗꯤ ꯊꯣꯛꯇꯤ ꯊꫭꯛ ꯊꯈ꯭ꯔꯅꯤꯗ
ꯑꯁ ꯣꯋꯦ ꯒꯤ ꯄ꯭ꯂꯁꯨ ꯐꯖꯑꯌꯦ
ꯑꯁꯍꯂꯥꯟꯗꯣ ꯄꯥꯝꯕ ꯍꯧꯔꯦ ꯑꯩꯗꯣ ꯅꯞ ꯅꯨꯄꯥꯥ ꯌꯥꯝ ꯊꯣꯛꯈ꯭ꯔꯦ ꯃꯥꯗꯣ ꯃꯥꯒꯤ ꯅꯨꯄꯤꯁꯨ ꯐꯖꯩꯌ‌ꯦ
ꯍꯣꯏ
ꯑꯁ ꯑꯗꯨꯒꯨꯝꯕ ꯅꯨꯄꯥꯗꯣ ꯐꯨꯠꯕꯣꯂꯥꯔꯒꯨꯝꯕ ꯊꯥ ꯑꯃꯒꯨꯝꯕ ꯀꯣꯏꯔꯤ ꯑꯁ ꯑꯩꯈꯣꯏ ꯍꯤꯡꯕ ꯌꯥꯈ꯭ꯔꯅꯤ
ꯑꯥ ꯏꯅ꯭ꯥꯎ ꯅꯨꯄꯥꯅ ꯀꯣ ꯏꯅꯥꯅ ꯀꯅ ꯍꯥꯂꯗꯣ ꯃꯥꯂꯦ ꯍꯥꯏꯌꯦꯦ
ꯀꯔꯤꯕꯥ
ꯥꯏ ꯀꯜꯂꯣꯋꯥꯂꯤ ꯃꯥ ꯂꯦ ꯍꯥꯏꯌꯦ
ꯃꯥꯒꯤ ꯃꯤꯠ ꯑꯗꯨꯒꯒꯥ ꯀꯣ ꯈꯔꯥ ꯃꯥꯒꯤ ꯃꯤꯠꯇꫭ ꯈꯔꯥ ꯃꯥꯂꯦ ꯍꯥꯏꯕ
ꯑꯥꯏꯗꫭꯟꯅꫭ ꯂꯩ ꯏ ꯉꯅ
ꯅꯪ ꯀꫭꯜ ꯇꯧꯅꯤꯡ ꯑꯗꯨ ꯑꯃꯨꯛ ꯇꯧꯔꯛꯑꯣ
ꯍꯣꯏ